ꯇꯥꯏꯌꯦ ꯇꯥꯏꯌꯦ ꯑꯁ ꯏꯇꯥꯎ ꯁꯦ ꯈꯣꯟꯖꯦꯜ ꯇꯥꯗꯕ ꯀꯨꯏꯔꯦꯗ
ꯑꯣ ꯇꯥꯗꯣꯈꯦ ꯅꯨꯡꯉꯥꯏꯔꯤꯕ꯭ꯔꯣ ꯀꯃꯥꯏꯅ ꯇꯧꯔꯤꯒꯦ
ꯑ ꯍꯧꯖꯤꯛꯀꯥꯟꯁꯦ ꯑꯗꯨꯝ ꯅꯨꯡꯉꯥꯏꯔꯤ ꯍꯥꯏꯕ ꯇꯥꯔꯦꯅꯦ
ꯀꯩꯀꯩ ꯇꯧꯔ ꯂꯩꯔꯤꯒꯦ ꯊꯕꯛ ꯈꯔ ꯆꯤꯟꯕ꯭ꯔꯣ꯫
ꯑꯁ ꯍꯧꯖꯤꯛꯁꯦ ꯀꯔꯤꯁꯨ ꯊꯣꯏꯗꯣꯛꯄ ꯊꯕꯛꯤ ꯇꯧꯗꯦ ꯑꯗꯣ ꯀꯩꯅꯣ ꯇꯧꯔꯤꯌꯦ ꯑꯗꯨꯝ ꯍꯧꯖꯤꯛꯇꯤ ꯂꯧꯒꯤ ꯃꯇꯝ ꯌꯧꯁꯜꯂꯛꯑꯦꯅ ꯑꯗꯨꯝ ꯂꯧ ꯁꯤꯡꯆꯠ ꯏꯄꯥ ꯑꯗꯨꯒ ꯑꯗꯨꯝ ꯌꯨꯝꯒꯤ ꯏꯃꯥ ꯍꯣꯏ ꯏꯄꯥꯍꯣꯏ ꯒꯤ ꯑꯗꯨꯝ ꯃꯇꯦꯡ ꯄꯥꯉ ꯂꯩ ꯍꯥꯏꯇꯥꯔꯦ ꯁꯅꯥ ꯀꯣꯠꯅ ꯇꯧꯔꯒ꯫ ꯅꯪꯗꯤ ꯀꯃꯥꯏ ꯀꯃꯥꯏ ꯂꯩꯔꯤꯒꯦ ꯌꯥꯏ
ꯑꯩꯁꯨ ꯌꯨꯝꯗ ꯑꯗꯨꯝ ꯂꯩꯔꯤꯅꯦ ꯑꯗꯨ ꯊꯕꯛ ꯈꯔꯁꯨ ꯍꯧꯖꯤꯛ ꯂꯧ ꯂꯧ ꯈꯣꯏꯕ ꯍꯧꯔ ꯏꯁꯤꯡ
ꯅꯣꯏꯒꯤ ꯅꯣꯏꯒꯤ ꯑꯥ ꯑꯗꯨꯗꯤ ꯂꯧ ꯗ ꯀꯃꯥꯏ ꯀꯃꯥꯏ ꯁꯨꯒꯦ ꯅꯣꯏꯗꯤ
ꯂꯧ ꯁꯨꯕꯗꯨꯗꯤ ꯑꯁ ꯑꯩꯈꯣꯏꯁꯨ ꯀꯩꯅꯣ ꯂꯧꯕꯨꯛ ꯁꯨꯕ ꯑꯗꯨꯒ ꯆꯤꯡ ꯆꯤꯡꯒꯤꯗꯗꯤ ꯂꯧ ꯌꯥꯟꯅ ꯃꯩ ꯊꯥꯔꯒ
ꯎꯝ
ꯑꯗꯨꯒ ꯑꯁ ꯆꯤꯡꯅꯤꯗꯨꯅ ꯈꯔ ꯋꯥꯏꯗ ꯇꯝꯅ ꯁꯨꯅ ꯈꯔ ꯂꯥꯏꯌꯦ
ꯍꯣ ꯍꯣꯏ ꯑꯗꯨ ꯎꯝ
ꯃꯤꯅ ꯇꯧꯊꯣꯛꯑꯅꯤ
ꯎꯝ
ꯑꯃꯨꯛ ꯊꯨꯒꯥꯏꯔꯒ ꯀꯩ ꯀꯩ ꯃꯊꯦꯜꯗ ꯊꯥꯔꯅꯤ ꯃꯪꯒ꯭ꯔꯥꯑꯣ ꯀꯤꯍꯣꯝꯅꯣ ꯑꯗꯒꯤ ꯏꯟꯁꯥꯡ ꯅꯥꯄꯤ ꯃꯇꯝ ꯃꯇꯝꯒꯤ ꯊꯥꯖꯤꯜꯂꯅꯤ
ꯑꯗꯣ ꯅꯣꯏꯒꯤꯗꯤ ꯀꯩꯅꯣ ꯑꯩꯈꯣꯏꯒꯤ ꯂꯧ ꯎꯕ ꯍꯥꯏꯔꯣ ꯑꯗꯗꯒꯤ ꯍꯦꯟꯖꯥꯡ ꯅꯥꯄꯤ ꯊꯥꯕ ꯍꯥꯏꯔꯣ ꯅꯣꯏꯗꯤ ꯍꯥꯔ ꯅꯨꯡꯉꯨꯕꯨꯗꯤ ꯀꯥꯏꯁꯨ ꯍꯥꯞꯇꯗꯥꯏꯅꯦ
ꯍꯣꯏ ꯆꯤꯡꯗꯗꯤ ꯆꯤꯡꯒꯤ ꯑꯗꯨꯗꯤ ꯍꯥꯞꯇꯦꯗ ꯑꯗꯨ ꯌꯦꯟꯁꯥꯡ ꯉꯅꯥꯄꯤ ꯑꯗꯨ ꯑꯗꯨꯅꯗꯤ ꯈꯔ ꯀꯩꯅꯣ ꯇꯧꯋꯦ ꯑꯗꯨ ꯏꯇꯥꯎꯒꯤꯁꯨ ꯊꯕꯛ ꯁꯨꯕ ꯍꯧꯗ꯭ꯔꯤꯉꯩ ꯀꯥꯟꯗ ꯑꯣꯏꯅ ꯈꯔ ꯎꯅꯕ ꯌꯥꯔꯣ ꯀꯣꯏꯕ ꯑꯣꯏꯅ ꯆꯠꯂꯁꯤꯔꯣ
ꯌꯥꯏꯌꯦ ꯌꯥꯏꯌꯦ ꯍꯧꯖꯤꯛ ꯊꯕꯛꯁꯨꯨ ꯍꯧꯖꯤꯛ ꯌꯥꯝ ꯀꯟꯅ ꯀꯟꯕꯗꯤ ꯑꯣꯏꯗ꯭ꯔꯤꯌꯦ ꯍꯥꯏꯗꯤ ꯑꯩꯈꯣꯏꯒꯤ ꯂꯧꯒꯤ ꯃꯇꯝꯁꯦ ꯍꯧꯖꯤꯛꯇꯤ ꯈꯔ ꯈꯤꯇꯪ ꯉꯜꯂꯤꯗꯅ ꯅꯣꯡ ꯈꯤꯇꯪꯪ ꯇꯥꯗꯧ ꯋꯥꯠꯂꯤꯕ
ꯍꯣꯏ ꯅꯣꯡ ꯃꯔꯥꯡ ꯀꯥꯏꯗꯤ ꯀꯥꯏꯗ꯭ꯔꯤꯌꯦ
ꯍꯣꯏ ꯅꯣꯡ ꯈꯤꯇꯪ ꯃꯔꯥꯡ ꯀꯥꯏ ꯇꯥꯔꯗꯤ ꯂꯧꯒꯤ ꯊꯕꯛ ꯐꯖꯅ ꯍꯧꯔꯛꯑꯅꯤ ꯅꯪ ꯀꯔꯤ ꯂꯝꯗ ꯆꯠꯅꯤꯡꯉꯤꯅꯣ
ꯑꯁ ꯑꯩꯗꯤ ꯃꯄꯥꯟꯂꯣꯝꯁꯨ ꯆꯟꯅꯤꯡꯉꯦ ꯑꯗꯨ ꯕꯖꯦꯠ ꯂꯩꯇ꯭ꯔꯗꯤ ꯃꯅꯤꯄꯨꯔ ꯃꯅꯨꯡ ꯑꯣꯏꯔꯁꯨ ꯑꯗꯨꯝ ꯀꯣꯏꯕꯁꯨ ꯌꯥꯏ ꯅꯠꯇ꯭ꯔꯒꯅ ꯈꯔ ꯅꯛꯄ ꯍꯥꯏ ꯁꯤꯂꯣꯡꯒꯨꯝꯕ ꯊꯣꯛꯄꯁꯨ ꯌꯥꯏꯅ ꯑꯗꯨꯝ ꯀꯣꯏꯊꯣꯛꯄꯅ
ꯍꯧꯖꯤꯛ ꯈ꯭ꯋꯥꯏ ꯅꯨꯡꯉꯥꯏꯇꯕ ꯃꯐꯝ ꯑꯃꯗꯤ ꯂꯩꯌꯦ
ꯑꯁ ꯀꯥꯏꯗꯅꯨ ꯀꯥꯏꯗꯅꯣ
ꯑꯩꯈꯣꯏꯒꯤ ꯁꯤꯒꯤ ꯂꯣꯛꯇꯥꯛꯇꯣ
ꯑꯧ
ꯍꯧꯖꯤꯛ ꯍꯥꯏꯗꯤ ꯍꯧꯖꯤꯛꯁꯦ ꯈꯔ ꯁꯥꯁꯨ ꯁꯥꯏꯅ
ꯃꯥꯅꯤ ꯃꯥꯅꯤ
ꯑꯗꯒꯤ ꯂꯣꯛꯇꯥꯛꯇ ꯍꯧꯖꯤꯛꯇꯣ ꯀꯣꯏꯐꯝ ꯌꯥꯝ ꯂꯩꯌꯦꯕ ꯍꯥꯏꯗꯤ ꯑꯩꯈꯣꯏꯒꯤ ꯏꯁꯤꯡꯁꯨ ꯃꯔꯥꯡ ꯀꯥꯏ ꯂꯩꯌꯦꯅ ꯇꯥꯛꯇꯤ ꯄꯥꯠꯅꯤꯅ ꯑꯗꯨꯅ ꯑꯗꯨꯗꯩꯗꯨꯗ ꯑꯩꯈꯣꯏꯒꯤ ꯑꯩꯈꯣꯏ ꯀꯩꯅꯣ ꯂꯩꯔꯦ ꯍꯧꯖꯤꯛ ꯑꯩꯒꯤ ꯏꯃꯥꯟꯅꯕ ꯑꯃ ꯂꯩꯌꯦꯕꯀꯣ
ꯑ
ꯃꯥꯗꯣ ꯀꯩꯅꯣ ꯑꯩꯈꯣꯏꯒꯤ ꯀꯩ ꯍꯥꯏꯗꯣꯏꯅꯣ ꯑꯩꯈꯣꯏꯒꯤ ꯅꯨꯡꯗꯥꯡ ꯂꯦꯛꯄ ꯌꯥꯕ ꯃꯐꯝ ꯍꯥꯏꯇꯥꯔꯦꯀꯣ
ꯑꯧ ꯃꯥꯅꯦ ꯑꯩꯅ ꯑꯩꯅ ꯆꯠꯄꯁꯨ ꯑꯗꯨꯃꯥꯏꯅ ꯇꯧ ꯋꯥꯥꯝꯃꯦ
ꯍꯣꯏ ꯍꯣꯝ ꯁ꯭ꯇꯦ ꯂꯩꯌꯦꯕꯀꯣ
ꯑ
ꯍꯥꯏꯗꯤ ꯑꯩꯈꯣꯏꯒꯤ ꯁꯝꯅ ꯍꯥꯏꯔꯕꯗ ꯑꯩꯈꯣꯏꯅ ꯀꯔꯤꯒꯨꯝꯕ ꯅꯨꯡꯗꯥꯡ ꯂꯦꯛꯀꯦ ꯍꯥꯏ ꯇꯥꯔꯗꯤ ꯍꯧꯖꯤ ꯀ ꯃꯐꯝ ꯁꯦ ꯂꯣꯛꯇꯥꯛ ꯑꯥ ꯃꯌꯥꯏꯗꯅꯦꯕꯀꯣ
ꯑꯥꯎ
ꯃꯤ ꯑꯃꯗ ꯊ꯭ꯔꯤ ꯍꯟꯗ꯭ꯔꯦꯠ ꯊ꯭ꯔꯤ ꯅꯨꯡꯗꯥꯡ ꯂꯩꯀꯦ ꯍꯥꯏ ꯇꯥꯔꯗꯤ ꯐꯥꯏꯚ ꯍꯟꯗ꯭ꯔꯦꯠ ꯐꯥꯏꯚ ꯍꯟꯗ꯭ꯔꯦꯠ ꯂꯧꯋꯦꯕ
ꯑꯥ
ꯑꯗꯨꯒ ꯅꯨꯡꯗꯥꯡꯗꯦꯛ ꯑꯣꯏ ꯍꯥꯏꯔꯒꯅ ꯃꯤ ꯑꯃꯗ ꯊ꯭ꯔꯤ ꯍꯟꯗ꯭ꯔꯦꯗ ꯊ꯭ꯔꯤ ꯍꯟꯗ꯭ꯔꯦꯗ ꯂꯧꯕ
ꯑꯗꯨ ꯑꯩꯅ ꯍꯥꯏ ꯃꯄꯥꯟꯗꯔꯣ ꯅꯠꯇ꯭ꯔꯒꯅ ꯍꯧꯖꯤꯛ
ꯣꯛꯇꯥꯛ ꯀꯩꯅꯣꯅꯤ ꯂꯣꯛꯇꯥꯛ ꯃꯅꯨꯡꯗꯅꯤ
ꯐꯨꯡꯗꯤꯗ
ꯍꯣꯏ ꯐꯨꯝꯗꯤ ꯃꯊꯛꯇ ꯁꯥꯔ ꯂꯩꯕꯅꯦ
ꯑꯁ ꯑꯗꯨꯗꯤ ꯅꯨꯡꯉꯥꯏꯅꯤꯅꯦ
ꯍꯣꯏ ꯑꯗꯨꯒ ꯅꯪ ꯑꯗꯨ ꯆꯠꯀꯦ ꯍꯥꯏꯇꯥꯔꯁꯨ ꯀꯩꯅꯣ ꯇꯧꯧꯕꯅꯦꯕꯀꯣ ꯃꯥ ꯃꯣꯏꯒꯤ ꯕꯣꯇꯤꯡ ꯁꯥꯔꯚꯤꯁ ꯂꯩꯕꯀꯣ
ꯑ
ꯕꯣꯇꯤꯡ ꯁꯥꯔꯚꯤꯁꯁꯦ ꯍꯥꯏꯕꯗꯤ ꯑꯩꯈꯣꯏꯅ ꯕꯣꯠ ꯑꯃꯁꯤꯗ ꯃꯤ ꯇꯔꯥ ꯇꯣꯡꯒꯦꯔꯥ ꯃꯤ ꯃꯉꯥ ꯇꯣꯡꯒꯦꯔꯥ ꯑꯗꯨꯝ ꯕꯣꯠ ꯑꯃ ꯑꯩꯈꯣꯏꯅ ꯍꯥꯏꯌꯔ ꯇꯧꯕꯗ ꯀꯩꯅꯣꯅꯦꯕ ꯐꯥꯏꯚ ꯍꯟꯗ꯭ꯔꯦꯗꯅꯦꯕ ꯆꯪꯈꯤꯕꯗ
ꯑꯣ
ꯑꯗꯨꯒ ꯊꯣꯛꯄꯒꯤ ꯐꯥꯏꯚ ꯍꯟꯗ꯭ꯔꯦꯠ ꯑꯃꯒ ꯔꯨꯠ ꯖꯔꯅꯤꯗꯣ ꯋꯥꯟꯊꯧꯁꯤꯟꯟꯅ ꯌꯥꯏꯑꯕ ꯑ
ꯍꯣꯏꯅꯦ ꯑꯗꯨ ꯑꯗꯨ ꯀꯩꯀꯩ ꯄꯨꯕ ꯌꯥꯕ ꯄꯨꯔꯒ ꯑꯩꯅ ꯅꯣꯡꯃ ꯐꯖꯅ ꯆꯠꯂꯁꯦ ꯑꯗꯨꯗ
ꯍꯣꯏ ꯑꯗꯨ ꯑꯩꯈꯣꯏꯅ ꯌꯥꯝ ꯅꯨꯡꯉꯥꯏꯕ ꯑꯃꯅꯀꯣ ꯅꯪꯅ ꯀꯔꯤꯒꯨꯝꯕ ꯑꯩꯈꯣꯏꯒꯤ ꯑꯩꯈꯣꯏ ꯆꯥꯛ ꯆꯥꯅꯕꯒꯤꯁꯦ ꯀꯣꯜ ꯂꯤꯛꯀꯨꯝꯕ ꯄꯨꯕꯁꯦ ꯈꯔ ꯑꯩꯈꯣꯏꯗ ꯈꯔ ꯋꯥꯏꯗꯅ
ꯑ
ꯃꯣꯏ ꯑꯗꯨꯗ ꯑꯗꯨꯝ ꯔꯦꯡꯊꯦꯜ ꯂꯩꯑꯦꯕ ꯑꯩꯈꯣꯏꯅ ꯄꯩꯁꯥ ꯑꯗꯨꯝ ꯈꯔ ꯑꯦꯛꯁꯇ꯭ꯔꯥ ꯆꯔꯖ ꯄꯤꯔꯒ ꯑꯗꯨꯝ ꯄꯣꯠꯇꯣ ꯋꯥꯏꯕ ꯌꯥꯏꯑꯕ
ꯑꯗꯨꯗꯤ ꯑꯗꯨꯗꯤ ꯌꯥꯝ ꯂꯥꯏꯔꯦ ꯑꯩꯈꯣꯏꯒꯤꯗꯃꯛꯇꯁꯨ ꯍꯥꯏꯗꯤ ꯀꯩꯁꯨ ꯄꯨꯔꯛꯇ꯭ꯔꯁꯨ ꯑꯩꯈꯣꯏꯅ ꯆꯥꯅꯤꯡꯕ ꯃꯊꯦꯜꯒꯨꯝꯕ ꯑꯋꯥꯠꯄ ꯈꯔ ꯑꯗꯨꯝ ꯂꯧꯔꯒ ꯑꯗꯨꯗ ꯋꯥꯏꯔꯒ ꯑꯗꯨꯝ ꯊꯣꯡꯉ ꯆꯥꯕ ꯌꯥꯔꯦ ꯑꯗꯨꯗꯤ
ꯌꯥꯔꯦ ꯌꯥꯔꯦ ꯑꯗꯨꯅꯤ
ꯑꯗꯣ ꯑꯗꯨ ꯀꯅꯥ ꯀꯅꯥꯒ ꯄꯨꯟꯖꯔꯣꯏ ꯏꯕꯥꯅꯤ ꯁꯠꯁꯌꯥ ꯍꯥꯏꯔꯣ ꯀꯅꯥ ꯀꯅꯥ ꯁꯠ꯭ꯌꯥ
ꯑꯦ ꯑꯩꯈꯣꯏꯒꯤ ꯂꯩꯔꯤꯕ ꯑꯩꯈꯣꯏꯒꯤ ꯑꯩꯈꯣꯏ ꯄꯥꯔꯇꯤꯁꯤꯡ ꯈꯔ ꯑꯗꯨꯝ ꯍꯧꯔꯒ ꯆꯠꯄ ꯌꯥꯏꯗ ꯑꯗꯨ ꯃꯌꯥꯝ ꯍꯥꯏꯗꯤ ꯑꯗꯨꯒꯤ ꯇꯪ ꯉꯩꯗꯗꯤꯀꯣ
ꯑꯧ
ꯑꯩꯈꯣꯏꯅ ꯂꯥꯡꯕ ꯈꯣꯠꯄ ꯍꯥꯏꯔꯁꯨ ꯑꯗꯨꯝ ꯀꯅꯥꯝꯇ ꯗꯤꯁꯇꯔꯕ ꯇꯧꯔꯣꯏꯗꯅ ꯑꯗꯨꯝ ꯌꯥꯝ ꯐꯖꯅ ꯑꯗꯨꯝ ꯃꯌꯥꯝ ꯏꯟꯖꯣꯏ ꯇꯧꯕ ꯌꯥꯔꯦꯕ
ꯍꯣꯏ ꯑꯗꯨ ꯀꯅꯥ ꯀꯅꯥ ꯀꯧꯔꯒ ꯑꯩꯈꯣꯏ ꯍꯥꯏꯗꯤ ꯏꯃꯥꯟꯅꯕ ꯏꯃꯥꯟꯅꯕ ꯈꯔꯅꯦ ꯅꯪ ꯏ ꯅꯃꯥꯟꯅꯕ ꯈꯔꯅꯦ ꯇꯧꯔꯒ ꯍꯥꯏꯗꯤ ꯈꯪꯅꯕ ꯅꯍꯥꯟ ꯑꯩꯈꯣꯏꯅ ꯄꯨꯟꯈꯤꯕ ꯃꯌꯥꯝꯗꯣ
ꯑꯥ
ꯑꯗꯨꯈꯣꯏ ꯇꯧꯔꯒ ꯃꯇꯝ ꯃꯔꯔ ꯀꯛꯑꯒ ꯑꯁ ꯃꯣꯏꯗꯁꯨ ꯍꯥꯏꯔꯒ ꯑꯁ ꯃꯐꯝꯗ ꯅꯨꯡꯉꯥꯏꯕꯅꯦ ꯑꯗꯨꯅ ꯇꯧꯔꯨꯔꯗꯤ ꯂꯥꯝꯕ ꯈꯣꯠꯄ ꯇꯧꯔꯁꯨ ꯀꯩꯁꯨ ꯀꯥꯏꯗꯦ ꯍꯥꯏꯔꯒ ꯃꯣꯏꯁꯨ ꯑꯗꯨꯝ ꯀꯧꯔꯒ ꯑꯣꯏꯅ ꯃꯣꯏꯗꯁꯨ ꯍꯥꯏꯔꯒ ꯆꯠꯁꯤ ꯃꯇꯝꯗꯣ ꯃꯣꯏꯅꯁꯨ ꯃꯣꯏꯅꯁꯨ ꯁꯪꯕ ꯏꯕꯥꯅꯤꯁꯨ ꯁꯪꯕ ꯍꯥꯏꯕ ꯃꯇꯝ ꯑꯃ ꯌꯦꯡꯉ ꯆꯠꯁꯦ
ꯑꯗꯨꯕꯨꯗꯤ ꯑꯩꯈꯣꯏ ꯑꯩꯈꯣꯏ ꯒ꯭ꯔꯨꯞꯇꯣ ꯑꯗ ꯋꯥꯔꯤ ꯑꯗꯣ ꯅꯪ ꯍꯧꯗꯣꯔꯛꯑꯣ ꯁꯨꯃꯥꯏꯅ ꯑꯩꯈꯣꯏ ꯑꯥ ꯊꯕꯛ ꯌꯥꯝꯅ ꯀꯟꯅꯗ꯭ꯔꯤꯉꯩꯗ ꯑꯃꯨꯛꯇꯪ ꯀꯣꯏ ꯆꯠꯁꯦ ꯀꯥꯏꯅꯀꯣ ꯑꯗꯨꯅ ꯅꯪ ꯊꯥꯔꯛꯑꯣ ꯑꯗꯨꯝ ꯑꯩꯁꯨ ꯑꯗꯨꯝ ꯔꯤꯄ꯭ꯂꯥꯏ ꯇꯧꯔꯛꯑꯒꯦꯕ ꯃꯐꯝꯕꯨꯗꯤ ꯑꯃꯇꯪ ꯆꯠꯂꯣꯏꯁꯦ ꯈꯔ ꯆꯠꯇꯄ ꯌꯥꯕ ꯃꯐꯝ ꯂꯩꯔꯤꯌꯦ ꯈꯔ ꯑꯩꯈꯣꯏꯒꯤ ꯊꯛꯄꯤ ꯆꯥꯕꯤ ꯈꯔ ꯄꯥꯝꯕꯒꯤꯗꯤ ꯑꯃ ꯃꯐꯝ ꯐꯖꯕꯁꯨ ꯂꯩꯌꯦ
ꯃꯐꯝ ꯑꯗꯨꯅ ꯀꯔꯥꯏꯗ ꯑꯣꯏꯕꯅꯣ
ꯑꯗꯨꯅ ꯑꯟꯗ꯭ꯔꯣꯗ
ꯑꯁꯟ꯭ꯔꯣꯗ
ꯍꯣꯏ ꯑꯟꯗ꯭ꯔꯣꯗꯤ ꯑꯗꯨꯝ ꯅꯪ ꯈꯪꯉꯝꯃꯅꯤ ꯃꯐꯝꯅꯤꯗꯅ
ꯃꯥꯅꯤ ꯃꯥꯅꯤ
ꯑꯗꯨꯗꯩꯗꯨꯗ ꯑꯩꯈꯣꯏꯒꯤ ꯍꯣꯏ ꯌꯥꯏꯌꯦ ꯑꯁ ꯑꯟꯗ꯭ꯔꯣ ꯄꯇ ꯍꯧꯖꯤꯛ ꯐꯖꯅ ꯃꯤ ꯆꯠꯅꯔꯦ ꯑꯩꯗꯤ ꯍꯧꯖꯤꯛ ꯌꯥꯝ ꯆꯠꯇꯄꯩ ꯃꯇꯝꯅꯦꯕ ꯃꯥꯁꯨꯨ ꯑꯗꯨꯝ ꯎꯝ ꯂꯣꯛ ꯏꯁꯤꯡꯒꯨꯝꯕ ꯌꯥꯝ ꯆꯂꯤꯗꯅ
ꯃꯥꯅꯦ ꯃꯥꯅꯦ
ꯆꯥꯛ ꯀꯥꯊꯣꯛꯑꯒ ꯑꯗꯨꯗꯒ ꯑꯩꯈꯣꯏꯅ ꯇꯨꯝꯃꯒ ꯂꯩꯕꯗꯣ ꯌꯥꯝ ꯅꯨꯡꯉꯥꯏꯕꯅꯦꯕ ꯏꯁꯤꯡ ꯃꯊꯛꯇ ꯎ ꯂꯣꯛꯀꯤ ꯏꯁꯤꯡ ꯑꯏꯤꯡꯕꯗꯣ ꯏꯁꯥꯗ ꯊꯦꯡꯗꯣ ꯅꯨꯡꯉꯥꯏꯗꯅ
ꯚꯥꯏ ꯑꯗꯨꯗꯤ ꯑꯟꯗ꯭ꯔꯣꯗ ꯍꯥꯟꯅ ꯆꯠꯂꯒ ꯊꯦꯡꯉꯛꯄ ꯇꯥꯏꯃꯤꯡꯗ ꯂꯣꯛꯇꯥꯛꯇ ꯀꯥꯞꯊꯔꯒ ꯂꯣꯛꯇꯥꯛꯇ ꯂꯦꯛꯈꯤꯕ
ꯌꯥꯏꯌꯦ ꯑꯟꯗ꯭ꯔꯣꯗꯒꯤ ꯍꯥꯟꯅ ꯑꯩꯅ ꯈꯜꯂꯤꯅꯦ ꯑꯟꯗ꯭ꯔꯣꯗꯨꯗ ꯑꯌꯨꯛꯇꯤꯒꯤ ꯆꯠꯂꯕꯀꯣ ꯑꯗꯨ ꯑꯌꯨꯛꯇꯒꯤ ꯃꯌꯥꯝ ꯄꯨꯂꯞ ꯄꯨꯟꯃꯤꯟꯅꯔꯒ ꯑꯟꯗ꯭ꯔꯣꯗ ꯁꯥꯔꯕ
ꯍꯣꯏ
ꯑꯗꯨꯒ ꯑꯗꯩꯗꯨꯗ ꯏꯁꯩ ꯅꯣꯡꯃꯥꯏꯇ ꯑꯩꯈꯣꯏ ꯑꯗꯨꯝ ꯏꯁꯩ ꯅꯣꯡꯃꯥꯏꯇ ꯑꯩꯈꯣꯏ ꯏꯁꯄꯤꯀꯔ ꯂꯩꯅꯩꯗꯅ ꯑꯗꯨ ꯄꯨꯔꯒ ꯑꯩꯁ ꯏꯁꯩ ꯁꯛꯂꯛꯇꯅ ꯈꯣꯠꯇꯅ ꯇꯧꯃꯤꯟꯅꯔꯅꯤ ꯂꯥꯛ ꯏꯁꯤꯡ ꯆꯥꯊꯣꯛꯑꯅꯤ ꯑꯗꯩꯗꯤ ꯑꯩꯈꯣꯏꯒꯤ ꯑꯗꯨꯝ ꯑꯩꯈꯣꯏ ꯌꯥꯎꯔꯗꯤ ꯑꯗꯨꯝ ꯑꯩꯈꯣꯏ ꯍꯩꯅꯕꯤ ꯈꯔ ꯑꯗꯨꯝ ꯇꯧꯔꯅꯤ ꯆꯥꯔꯅꯤ ꯊꯛꯑꯅꯤꯀꯣ ꯑꯗꯨ ꯏꯔꯥꯅꯤ ꯑꯗꯨ ꯂꯣꯏꯔꯛꯄꯗꯒꯤꯗꯤ ꯅꯨꯡꯗꯥꯡ ꯋꯥꯏꯔꯝꯗꯣ ꯑꯗꯨꯝ ꯀꯩꯅꯣ ꯀꯥꯞꯐꯈꯤꯕ ꯌꯥꯔꯦ ꯂꯣꯛꯇꯥꯛꯇ
ꯂꯣꯛꯇꯕꯇ ꯗꯥꯛꯇꯔꯒ ꯃꯨꯒ ꯂꯣꯛꯇꯥꯛꯇ ꯃꯨꯒ ꯑꯗꯨꯗ ꯅꯨꯡꯗꯥꯡꯒꯤ ꯑꯣꯏꯅ ꯁꯤꯦꯊꯔꯨꯔꯕ
ꯅꯨꯡꯗꯥꯡꯗꯤ ꯂꯣꯛꯇꯥꯛꯇ ꯅꯨꯡꯉꯥꯏꯅꯦꯕ
ꯍꯣꯏ ꯃꯥꯅꯦꯦ
ꯀꯩꯅꯣ ꯀꯔꯤ ꯀꯔꯤ ꯏꯟꯖꯥꯡ ꯊꯧꯖ ꯍꯥꯏꯅꯣ ꯎꯝ ꯍꯤꯟꯖꯥꯡꯁꯤꯕꯨ ꯀꯔꯤ ꯀꯔꯤ ꯃꯊꯦꯜ ꯇꯧꯁꯤꯒꯦ
ꯑꯗꯣ ꯑꯣꯛꯁꯥꯁꯨ ꯂꯣꯏ ꯆꯥꯟꯅꯕ ꯅꯠꯇ꯭ꯔꯣ
ꯇꯥꯏꯌꯦ ꯆꯥꯏꯌꯦ
ꯑꯗꯨꯅꯦ ꯆꯥꯅꯕꯅꯤꯅ ꯑꯣꯛꯁꯥ ꯈꯔ
ꯑꯝ
ꯑꯗꯨꯒ ꯉꯥꯗꯨ ꯃ ꯀꯨꯝꯕ ꯃꯔꯥ ꯑꯗꯨꯒꯨꯝꯕ ꯇꯧꯔꯒ
ꯌꯥꯔꯦ ꯑꯣꯛꯁꯥ ꯑꯃ ꯌꯥꯔꯦ ꯉꯥꯅꯨ ꯑꯃ ꯌꯥꯔꯦꯀꯣ
ꯑꯗꯨꯒ ꯑꯆꯝꯕꯗ ꯁꯂꯠꯀꯨꯝꯕ ꯈꯔ ꯆꯝꯐꯨꯠ ꯀꯣꯕꯤ ꯆꯝꯐꯨꯠꯀꯨꯝꯕ ꯈꯔ
ꯑ ꯑꯗꯨ ꯍꯥꯏꯔꯒ ꯑꯩꯅ ꯄꯥꯝꯕꯗꯤ ꯑꯩꯈꯣꯏꯒꯤ ꯃꯥꯖꯦ
ꯑꯧ
ꯀꯩꯅꯣ ꯇꯧꯕ ꯑꯈꯣꯏꯒꯤ ꯉꯥꯁꯦ ꯐꯖꯅ ꯃꯥꯒꯤ ꯉꯥ ꯑꯆꯧꯕꯗꯣ ꯈꯥꯏꯗꯣꯛꯑꯅꯤꯗꯅ ꯃꯀꯨ ꯂꯣꯏ ꯁꯦꯡꯅ ꯈꯣꯛꯇꯣꯛꯑꯒꯀꯣ
ꯑꯧ
ꯑꯗꯨꯒ ꯆꯝꯅ ꯇꯥꯔꯦ ꯑꯈꯣꯏꯒꯤ ꯑꯈꯣꯏꯅ ꯌꯥꯐꯉꯪꯂꯥꯅ ꯑꯃ ꯂꯩꯕꯗꯣ
ꯑꯧ
ꯑꯗꯨꯝꯕꯗ ꯉꯥꯗꯣ ꯊꯥꯎ ꯊꯨꯝ ꯃꯣꯔꯣꯛ ꯂꯣꯏ ꯇꯩꯁꯟꯒꯤꯗꯣꯏꯅꯦꯕꯀꯣ ꯑꯗꯨꯒ ꯑꯗꯨꯗꯩꯗ ꯐ꯭ꯔꯥꯏ ꯇꯧꯔ ꯆꯥꯕ
ꯍꯣꯏ ꯌꯥꯏ ꯑꯗꯨ ꯅꯪ ꯅꯪꯗꯨꯁꯨ ꯌꯥꯏ ꯕꯥꯏ
ꯑꯗꯨꯁꯨ ꯆꯝꯅ ꯑꯗꯨꯝ ꯍꯥꯎꯕꯅꯦꯕ ꯍꯥꯏꯗꯤ ꯍꯣꯔꯦꯟ ꯊꯥꯎ ꯃꯌꯥꯝ ꯗ ꯑꯆꯝꯕ ꯈꯤꯇꯪꯗꯤ ꯄꯥꯝꯃꯛꯛꯀꯅꯤꯗꯅ ꯅꯪ ꯁꯥꯗꯣ ꯈꯤꯇꯪ ꯆꯝꯊꯛ ꯇꯧꯕꯗ ꯌꯥꯝꯅ ꯅꯨꯡꯉꯥꯏ ꯆꯥꯕꯗ ꯌꯥꯝ ꯆꯪꯕꯅꯦꯕ
ꯎ ꯍꯣꯏ ꯑꯁ ꯑꯗꯨꯗꯤ ꯃꯈꯜ ꯑꯗꯨ ꯂꯩꯒ꯭ꯔꯦ
ꯎꯝ
ꯑꯇꯣꯞꯄꯗꯗꯤ ꯆꯝꯐꯨꯠꯀꯨꯝꯕꯗꯨꯗꯤ ꯑꯈꯣꯏꯅ ꯑꯈꯣꯏꯅ ꯑꯗꯨꯝ ꯈꯔ ꯌꯦꯡꯉꯒ
ꯑꯗꯨꯝ ꯄꯣꯠꯆꯩ ꯑꯗꯨꯝ ꯍꯤꯟꯖꯥꯡ ꯅꯥꯄꯤ ꯤꯈꯔ ꯑꯗꯨꯝ ꯌꯦꯡꯉꯀꯣ ꯑꯗꯨꯝ ꯆꯝꯐꯨꯠ ꯗꯨꯝꯕ ꯑꯃ ꯍꯥꯞꯄ ꯌꯥꯏ ꯆꯥꯕ ꯊꯛꯄ ꯈꯔ ꯅꯨꯡꯉꯥꯏꯅꯕ
ꯚꯥꯏ ꯑꯗꯨꯗꯤ ꯑꯩꯅ ꯒ꯭ꯔꯨꯞꯇ ꯀꯩꯅꯣ ꯊꯥꯔꯛꯑꯒꯦ ꯑꯗꯨꯒ ꯗꯦꯠꯇꯣ ꯐꯤꯛꯁ ꯇꯧꯔꯒ ꯆꯠꯅꯕ
ꯑꯍꯣꯏ ꯅꯪꯅ ꯇꯧꯔꯣꯑꯣ ꯑꯗꯨꯗꯤ ꯚꯥꯏ ꯎꯝ ꯍꯣꯏ ꯍꯣꯏ ꯎꯝ ꯊꯝꯃꯦ ꯊꯝꯃꯦ ꯎꯝ